ꯑꯣ ꯇꯥꯕ꯭ꯔꯣ꯫
ꯑꯣ ꯑꯣ ꯇꯥꯔꯦ ꯇꯥꯔꯦ꯫ ꯇꯥꯔꯕ ꯑ ꯌꯥꯝ ꯄꯤꯛꯅ ꯇꯥꯏꯌꯦ ꯃꯈꯣꯟꯗꯣ꯫
ꯍꯧꯖꯤꯛ ꯍꯧꯅ ꯇꯥꯔꯕ꯭ꯔꯣ꯫
ꯑꯥ ꯇꯥꯔꯦ꯫
ꯑꯣ ꯍꯧꯍꯜꯂꯛꯑꯒꯦ ꯑꯗꯨꯗꯤ꯫
ꯍꯣꯏ꯫
ꯑꯗꯨꯗꯤ꯫ ꯋꯥꯔꯤ ꯈꯔ ꯂꯤꯊꯣꯛ ꯂꯤꯁꯤꯟ ꯁꯥꯟꯅꯁꯦ꯫ ꯅꯦ꯫
ꯁꯥꯟꯅꯁꯦ ꯋꯥꯔꯤ ꯂꯤꯕ ꯍꯧꯔꯛꯑꯣ ꯆꯦꯆꯦꯅ ꯍꯥꯟꯅ꯫
ꯋꯥꯔꯤꯁꯤ ꯋꯥꯔꯤ ꯂꯤꯕꯩ ꯀꯔꯤ ꯄꯤꯗꯣꯏꯅꯣ꯫
ꯘꯔꯤ ꯑꯃ ꯄꯤꯅꯤ ꯌꯥꯍꯧ ꯈꯔ ꯉꯟꯅꯕ ꯘꯔꯤ ꯑꯃ꯫
ꯑꯗꯨꯗꯤ ꯑꯗꯨ ꯈꯛꯇꯗꯤ ꯌꯥꯔꯣꯏꯗ꯫ ꯑꯣ ꯘꯔꯤꯗꯨ ꯈꯛꯇꯅꯗꯤ ꯑꯗꯨꯗꯤ ꯈꯔ ꯃꯃꯟ ꯌꯥꯝꯕ ꯑꯍꯥꯎ ꯑꯊꯨꯝ ꯈꯔ ꯄꯤꯗ꯭ꯔꯒꯗꯤ꯫ ꯋꯥꯔꯤꯁꯤ ꯅꯨꯡꯉꯥꯏꯕ ꯑꯣꯏꯔꯣꯏ꯫ ꯀꯔꯤꯕ꯫
ꯑꯦ ꯑꯗꯨꯗꯤ ꯑꯍꯥꯎ ꯑꯊꯨꯝꯒ ꯄꯤꯁꯟꯈ꯭ꯔꯗꯤ ꯌꯥꯍꯧꯗꯣ ꯑꯃꯨꯛ ꯍꯦꯟꯅ ꯊꯦꯡꯈ꯭ꯔꯅꯤ ꯑꯗꯨꯅ ꯀꯩ ꯍꯥꯏꯅꯤ ꯑ ꯘꯔꯤꯗꯣ ꯈꯔ꯫ ꯕꯦꯇ꯭ꯔꯤꯁꯨ ꯍꯥꯞꯄꯒ ꯄꯤꯅꯤ ꯕꯦꯇ꯭ꯔꯤ ꯍꯥꯞꯇ꯭ꯔꯗꯤ ꯑꯗꯨꯁꯨ ꯑꯃꯨꯛ ꯃꯊꯧ ꯇꯧꯔꯣꯏꯗꯣꯏꯅꯦꯕ ꯘꯔꯤꯁꯦ꯫
ꯍꯧꯖꯤꯛꯀꯥꯟꯗꯤ ꯆꯥꯔꯖ ꯇꯧꯕꯤꯁꯨ ꯌꯥꯝꯅ ꯊꯣꯛꯑꯕꯅꯤ ꯆꯥꯔꯖ ꯇꯧꯕ ꯒꯥꯔꯤ ꯃꯈꯜꯅ ꯍꯦꯟꯅ ꯐꯗꯣꯛ ꯃꯥꯜꯂꯦ ꯇꯧꯔꯤꯁꯦ꯫
ꯐꯔꯣꯏꯌꯦ ꯃꯩ ꯂꯥꯛꯇ꯭ꯔꯗꯤ ꯁꯣꯏꯅꯗꯣꯏꯅꯦ ꯑꯗꯨꯁꯨ꯫
ꯑꯦ ꯍꯧꯖꯤꯛꯀꯥꯟꯗꯤ ꯃꯩ ꯌꯥꯝ ꯅꯨꯡꯉꯥꯏꯔꯕꯅꯦ ꯊꯥꯏꯅꯒꯤ ꯃꯩꯒ ꯃꯥꯟꯅꯗ꯭ꯔꯕꯅꯤ ꯊꯥꯏꯅꯩ ꯃꯇꯝꯗ ꯄꯨꯗꯣꯟ ꯊꯥꯜꯂꯒ ꯂꯩꯕꯗꯣ ꯑꯗꯨꯒꯗꯤ ꯃꯥꯟꯅꯗ꯭ꯔꯕꯅꯤ ꯍꯧꯖꯤꯛꯇꯤ꯫ ꯑꯗꯨꯅ ꯕꯦꯔꯥꯒꯥꯏ ꯂꯩ
ꯑꯃ ꯁꯨꯃꯥꯏꯅꯒ ꯍꯥꯏꯅꯕꯗꯣ ꯑꯍꯟꯒꯩꯅꯒ ꯑꯩꯅꯄꯨ ꯁꯤꯐꯥꯏ ꯑꯣꯏꯔꯗꯤ ꯂꯥꯟꯒꯤ ꯂꯥꯟ ꯉꯥꯛꯇ ꯍꯥꯏꯅ ꯑꯃ ꯍꯥꯏꯅꯗ꯭ꯔꯣ ꯑꯗꯨꯅꯦ ꯇꯧꯔꯛꯇꯣꯏꯁꯦ ꯒꯥꯔꯤꯗꯣ ꯀꯩꯅꯣꯒꯤ ꯃꯩꯅ ꯑꯗꯨꯝ ꯃꯩꯗ ꯆꯥꯔꯖ ꯇꯧꯔ ꯌꯥꯕꯤ꯫ ꯗꯣ ꯑꯗꯨꯗꯣ ꯂꯩꯔꯦꯅ ꯈꯜꯂꯁꯦꯕꯀꯣ ꯑꯗꯨꯑꯣꯏꯗꯤ ꯃꯩꯗꯣ ꯂꯥꯛꯈ꯭ꯔꯔꯣꯏꯕ
ꯑꯗꯨ ꯑꯩꯗꯤ ꯆꯤꯐꯥꯏ ꯆꯤꯐꯥꯏ ꯌꯥꯎꯗꯦ ꯑꯗꯨꯅ ꯂꯥꯟꯁꯨ ꯌꯥꯎꯔꯣꯏ ꯑꯗꯨꯅ ꯀꯔꯤꯝ ꯇꯧꯔꯣꯏ ꯑꯗꯨꯅ ꯑꯗꯨꯝ ꯌꯥꯅꯤ ꯇꯧꯔꯤꯁꯦ꯫
ꯍꯥꯏꯒꯅꯨꯗ ꯑꯗꯨꯃꯥꯏꯅ꯫
ꯑꯦ ꯑꯁꯦꯡꯕꯅꯦ ꯍꯥꯏꯔꯤꯁꯤ ꯑꯩꯗꯤ ꯄꯨꯔꯥ ꯌꯥꯝꯅ ꯃꯑꯣꯡ ꯑꯃꯒꯤ ꯃꯤꯅꯦ ꯌꯥꯝꯅ ꯁꯛꯇꯤ ꯂꯩꯕ ꯑꯩꯅꯕꯨ ꯇꯧꯈ꯭ꯔꯗꯤ ꯑꯃꯨꯛ ꯁꯣꯏꯔꯣꯏ ꯁꯣꯏꯔꯣꯏ ꯍꯥꯏꯔꯤꯅꯤ ꯇꯧꯔꯤꯁꯦ ꯑꯗꯣ
ꯏꯁ ꯁꯣꯏꯔꯣꯏꯕꯀꯣ ꯌꯦꯡꯉꯁꯤ ꯃꯊꯪ꯫
ꯍꯣꯏ ꯍꯣꯏ ꯑꯗꯨ ꯑꯗꯨ ꯋꯥꯔꯤꯁꯤ ꯀꯔꯤ ꯋꯥꯔꯤꯗꯒꯤ ꯍꯧꯁꯤꯒꯦ ꯇꯧꯔꯤꯁꯦ꯫
ꯆꯥꯕ ꯊꯛꯄꯒꯤ ꯃꯇꯥꯡꯗ ꯈꯔ ꯅꯨꯡꯉꯥꯏꯈꯔꯦ ꯅꯠꯇ꯭ꯔ ꯂꯝ ꯀꯣꯏ ꯆꯠꯄꯒꯤ ꯋꯥꯔꯤ ꯑꯃ ꯁꯥꯁꯤ ꯍꯥꯏꯕ꯭ꯔꯥ꯫
ꯆꯥꯕ ꯊꯛꯄꯩꯁꯦ ꯆꯥꯕ ꯊꯛꯄ ꯉꯥꯛ ꯁꯃꯟꯗꯅ ꯍꯥꯏꯗꯤ ꯍꯧꯖꯤꯛ ꯆꯥꯕꯒꯤ ꯋꯥꯔꯤ ꯁꯥꯟꯅꯔꯨꯔꯦꯅ ꯆꯕꯥꯊꯛꯄꯒꯤꯁꯦ ꯆꯕꯥꯊꯛꯄ ꯉꯛꯇꯥ ꯁꯃꯟꯗꯅ ꯍꯥꯏꯗꯤ ꯍꯑꯣꯖꯤꯛ ꯈꯜꯂꯁꯦꯕꯀꯣ ꯉꯥꯛꯇꯪ ꯂꯩꯔ ꯑꯩꯁꯦ ꯑꯍꯥꯎꯕ ꯅꯠꯇ꯭ꯔꯗꯤ ꯆꯥꯅꯤꯡꯉꯛꯑꯔꯣꯏꯕ ꯁꯤꯅꯤ ꯌꯥꯝ ꯂꯨꯔꯤꯁꯦ꯫
ꯅꯪꯗꯨꯗꯤ ꯄꯟꯕ ꯌꯥꯗꯦ ꯌꯥꯏꯄꯟ ꯆꯥꯅꯤꯡꯉꯤ ꯍꯥꯏꯕꯒꯤ ꯇꯥꯏꯞꯇ ꯑꯣꯏꯔꯦꯅꯦ꯫
ꯃꯥꯅꯦ ꯅꯅꯝꯗꯣ ꯆꯦꯡꯄꯥꯛ ꯁꯥꯈꯩ ꯌꯩꯅꯤ ꯍꯥꯏꯕ ꯀꯥꯟꯗ ꯆꯦꯡꯄꯥꯛ ꯆꯥꯅꯤꯡꯉꯦ ꯆꯦꯝꯄꯥꯛ ꯆꯥꯅꯤꯡꯉꯦ ꯑꯃꯨꯛ ꯍꯥꯏ ꯍꯥꯏꯕꯗꯣ꯫
ꯑꯗꯨꯗꯤ ꯌꯥꯝ ꯂꯨꯔꯤꯅꯦ ꯇꯧꯔꯤꯁꯦ ꯑꯗꯨꯗꯤ ꯑꯗꯨꯝ ꯍꯥꯏꯗꯤ ꯆꯥꯕ ꯊꯛꯄꯒꯤ ꯋꯥꯔꯤ ꯍꯥꯏꯕꯁꯤꯅꯗꯤ ꯈꯔ ꯑꯗꯨꯝ ꯅꯨꯡꯉꯥꯏꯗꯅ ꯑꯗꯨꯝ ꯇꯤꯟ ꯌꯣꯠꯂꯁꯨ ꯌꯣꯠꯂ ꯑꯗꯨꯝ ꯁꯥꯟꯅꯔꯁꯤ꯫ ꯇꯔꯤꯁꯦ ꯍꯥꯏꯗꯤ ꯃꯨꯛ ꯕꯥꯡ ꯌꯦꯡꯕ ꯃꯇꯝꯗ ꯑꯩꯈꯣꯏꯁꯨ ꯇꯤꯟ ꯌꯦꯠꯂꯣ ꯌꯣꯠꯂ ꯌꯣꯠꯂꯒ ꯑꯗꯨꯃꯥꯏꯅ ꯌꯦꯡꯉꯦꯗꯅ꯫ ꯅ ꯑꯗꯨꯝ ꯁꯥꯟꯅꯁꯤꯜꯂꯁꯤ ꯆꯥꯕ ꯊꯛꯄꯒꯤ ꯃꯇꯥꯡꯁꯦ꯫ ꯂꯐꯨ ꯏꯔꯣꯝꯕꯩ ꯃꯇꯥꯡꯗ ꯁꯥꯟꯅꯁꯤꯔꯥ꯫
ꯂꯐꯨ ꯏꯔꯣꯟꯕꯒꯤ ꯌꯥꯏ ꯂꯐꯨ ꯏꯔꯣꯟꯕꯒꯤ ꯃꯇꯥꯡꯗ ꯁꯥꯟꯅꯕ ꯑꯗꯣ ꯂꯐꯨꯁꯦꯀꯣ ꯆꯤꯆꯦꯗꯤ ꯀꯔꯝꯕꯅ ꯍꯥꯎꯋꯦ ꯍꯥꯏꯕꯗꯤ ꯆꯤꯡꯒꯤ ꯂꯐꯨꯅ ꯑꯃꯁꯨ ꯂꯩꯌꯦꯗꯅ ꯑꯗꯨꯗꯨꯒ ꯑꯩꯈꯣꯏ ꯁ꯭ꯋꯥꯏꯗ ꯑꯗꯨꯝ ꯍꯧꯖꯕ ꯂꯐꯨ꯫ ꯑꯗꯨꯒꯨꯝꯕꯁꯨ ꯂꯩ ꯀꯔꯝꯕꯅ ꯍꯦꯟꯅ ꯍꯥꯎꯋꯦ꯫
ꯑꯩꯗꯤ ꯆꯤꯡꯒꯤ ꯂꯐꯨꯅꯦꯅ ꯍꯥꯎꯋꯦ ꯑꯩꯗꯤꯀꯣ ꯂꯐꯨꯁꯤꯀꯣ ꯑꯁꯨꯝ ꯃꯤꯅ ꯍꯥꯏꯅꯕꯗ ꯑꯩꯈꯣꯏꯒꯤ ꯑꯋꯥꯡꯕ ꯃꯐꯝꯗ ꯍꯧꯔꯤꯕ ꯃꯈꯩ ꯂꯐꯨꯁꯤ ꯃꯣꯜꯂꯒ ꯍꯥꯎꯕ ꯍꯦꯜꯂꯤ ꯍꯥꯏꯌꯦꯕꯀꯣ ꯑꯗꯨꯅ ꯊꯥꯏꯅ ꯑꯩꯅ ꯆꯤꯡꯗ ꯀꯥꯕ ꯆꯠꯂꯨꯀꯥꯟꯁꯦ ꯑ ꯊꯥꯏꯅꯕꯨꯗꯤ ꯅꯠꯇꯦ ꯍꯣꯏ ꯆꯍꯤ ꯑꯍꯨꯝ꯫ ꯃꯔꯤꯃꯨꯛꯀꯤ ꯃꯃꯥꯡꯗ ꯍꯥꯏ ꯇꯥꯔꯦ ꯑꯗꯨ ꯀꯥꯟꯁꯤꯗ ꯑꯩꯁꯤꯅ ꯆꯤꯡ ꯀꯥꯕ ꯆꯠꯂꯨ ꯀꯥꯟꯁꯤꯗ ꯍꯜꯂꯛ ꯀꯥꯟꯁꯤꯗ ꯀꯩꯅꯣ ꯍꯦꯛ ꯂꯐꯨ ꯍꯦꯛꯂꯛꯑꯦꯕꯀꯣ ꯂꯐꯨ ꯌꯥꯜꯂꯦ ꯑꯁ ꯑꯗꯨꯏ ꯂꯐꯨꯗꯣ ꯃꯣꯟ ꯃꯣꯟ ꯃꯣꯟ ꯂꯥꯎꯔꯒ ꯀꯣ ꯃꯀꯨ ꯑꯍꯥꯟꯕꯒꯤ ꯃꯀꯨꯗꯨ ꯐꯥꯎꯕ ꯍꯦꯛ ꯆꯥꯁꯤꯟꯕ ꯌꯥꯏ ꯍꯥꯏꯁꯤꯗꯤ ꯃꯣꯟꯕꯒꯤ ꯆꯥꯡꯗ ꯑꯗꯨꯅ꯫ ꯂꯐꯨꯁꯦ ꯑꯩꯗꯤ ꯆꯤꯡꯒꯤ ꯂꯐꯨꯅ ꯑꯣꯏꯅ ꯍꯥꯎꯋꯦ ꯅꯪꯗꯤ ꯀꯔꯤꯅ ꯑꯣꯏꯅ ꯍꯥꯎꯋꯦ꯫
ꯑꯩꯗꯤ ꯑꯍꯥꯎꯕ ꯂꯐꯨꯅ ꯍꯥꯎꯋꯦ ꯆꯤꯡ ꯇꯝ ꯑꯝꯐꯥꯎ ꯂꯩꯇꯦꯕꯀꯣ ꯍꯥꯎꯋꯦꯕꯨ ꯍꯥꯏꯔꯕ ꯑꯗꯨꯝ ꯆꯥꯈ꯭ꯔꯅꯤ ꯍꯥꯏꯗꯤ ꯑꯗꯨꯝ ꯑꯩꯈꯣꯏ ꯁ꯭ꯋꯥꯏꯗ ꯍꯧꯕꯗꯁꯨ ꯑꯍꯥꯎꯕ ꯂꯩꯌꯦꯕꯀꯣ ꯑꯩꯈꯣꯏꯒꯤꯁꯨ ꯃꯅꯤꯡꯗ ꯍꯧꯕꯁꯦ ꯑꯗꯨꯝ ꯍꯥꯎꯋꯦ ꯍꯥꯏ ꯑꯗꯣ ꯑꯗꯨꯝ꯫ ꯍꯥꯎꯁꯨ ꯍꯥꯎꯋꯦꯕ ꯏꯔꯣꯝꯕꯒꯨꯝꯕ ꯆꯥꯕ ꯑꯗꯨꯗꯣ ꯌꯥꯝ ꯍꯥꯎꯋꯦ ꯑꯗꯣ ꯂꯐꯨ ꯂꯐꯨ ꯂꯐꯨꯗ ꯊꯥꯛꯄ ꯂꯐꯨ ꯏꯔꯣꯟꯀꯥꯟꯗ ꯊꯥꯛꯄꯁꯦ ꯀꯩ ꯍꯥꯏ ꯑꯃ ꯃꯅꯥ ꯑꯃ ꯂꯩꯕꯗꯣ꯫
ꯑꯣ ꯑꯗꯨꯒꯤ ꯃꯅꯥꯗꯣ ꯈꯪꯉꯤ ꯃꯃꯤꯡꯕꯨꯗꯤ ꯑꯗꯣ ꯑꯩꯒꯤ ꯑꯣꯏꯅꯗꯤ ꯑꯗꯨꯒꯤ ꯃꯅꯥꯗꯣ ꯍꯩꯅꯗꯤ ꯐꯛ ꯄꯥꯏꯒ ꯍꯥꯏꯅꯕꯅꯤ ꯑꯗꯣ ꯑꯩ
ꯑꯥ ꯑꯥ ꯑꯥ ꯍꯣꯏ ꯑꯗꯨꯗꯣ ꯀꯣ ꯃꯅꯝꯕꯨꯗꯤ ꯅꯨꯡꯁꯤꯔꯒꯅꯦ ꯆꯥꯕ ꯀꯥꯟꯗ ꯁꯥꯕ ꯑꯃ ꯌꯥꯎꯕꯗꯣ ꯌꯥ ꯃꯅꯨꯡꯗ ꯁꯥꯕ ꯑꯃ ꯌꯥꯎꯈꯠꯂꯛꯏꯗꯅꯀꯣ ꯑꯗꯒꯤ ꯀꯩꯅꯣꯗꯒ ꯊꯥꯛꯅꯕ ꯂꯐꯨꯏꯔꯣꯝꯕꯗꯒ ꯊꯥꯛꯄ ꯑꯃ ꯇꯤꯟ ꯑꯃ ꯂꯩꯕꯗꯣ ꯀꯔꯤ ꯍꯥꯏꯈ꯭ꯔꯦ ꯑꯩ꯫ ꯉꯁꯥꯏꯗ ꯅꯤꯡꯁꯤꯡꯉꯝꯕꯅꯤꯅꯦ ꯑꯗꯨꯁꯨ꯫
ꯅꯪꯁꯤꯗꯤ ꯀꯥꯎꯒꯟꯈ꯭ꯔꯦꯍꯦ ꯂꯣꯏꯅ ꯆꯥꯕꯗꯤ ꯌꯥꯝꯅ ꯄꯥꯝꯃꯤ ꯍꯥꯏ ꯑꯗꯨꯒ ꯆꯥꯕꯒꯤ ꯃꯃꯤꯡ ꯃꯈꯩꯅ ꯂꯣꯏ ꯀꯥꯎꯔꯤꯁ ꯀꯃꯥꯏꯅ ꯇꯧꯕꯅꯣ ꯑꯗꯨꯅ ꯅꯥꯎꯁꯦꯛ ꯍꯥꯏ꯫ ꯅꯥꯎꯁꯦꯛ꯫
ꯎꯝ ꯑꯗꯨ ꯄꯥꯝꯅ ꯆꯥꯗꯕ ꯑꯣꯏꯕꯩꯅꯦ ꯀꯥꯎꯈ꯭ꯔꯤꯁꯦ ꯑꯩꯅ ꯄꯥꯝꯕ ꯑꯩꯅ ꯄꯥꯝꯕ ꯑꯣꯏꯔꯗꯤꯅꯦꯀꯣ ꯑꯝꯐꯥꯎ ꯀꯥꯎꯔꯣꯏ ꯂꯣꯏ ꯅꯤꯡꯁꯤꯡꯉ ꯂꯩꯅꯦꯕꯀꯣ ꯑꯩꯅ ꯄꯥꯝꯒꯤꯗ꯭ꯔꯕ ꯑꯗꯨꯏꯗꯤ ꯑꯗꯨꯝ ꯀꯥꯎꯊꯣꯛꯈ꯭ꯔꯅꯦꯕꯀꯣ ꯑꯣ ꯃꯔꯨ ꯑꯣꯏꯗꯕꯁꯤꯁꯨ ꯑꯗꯨꯝ ꯀꯥꯎꯈꯤꯕꯗꯣ ꯃꯔꯨ ꯑꯣꯏꯕ ꯋꯥꯕꯨ꯫ ꯕꯨꯗꯤ ꯑꯗꯨꯝ ꯅꯤꯡꯁꯤꯡꯉꯝꯅꯦꯕ ꯀꯥ ꯍꯦꯟꯅ ꯃꯔꯨ ꯑꯣꯏꯈꯤꯗꯕꯁꯦ ꯁꯤꯁꯤꯅꯦꯕ ꯑꯩꯅ ꯑꯗꯨꯝ ꯀꯥꯎꯔꯤꯁꯦ ꯑꯗꯣ ꯍꯧꯖꯤꯛ ꯍꯧꯖꯤꯛ ꯍꯧꯖꯤꯛꯀꯤ ꯑꯣꯏꯅꯅꯦꯀꯣ ꯑꯗꯣ ꯈꯔ ꯂꯩꯔꯒ ꯑꯃꯨꯛ ꯐꯈꯤꯅꯤ ꯑꯩ ꯃꯃꯥꯡꯗ ꯑꯃꯨꯛ ꯁꯨꯃꯥꯏꯅ ꯑꯗꯨꯝ ꯀꯥꯎꯒꯟꯕꯤꯁꯦ ꯇꯧꯔꯝꯃꯦꯕꯀꯣ ꯑꯗꯣ꯫ ꯑꯗꯨꯝ ꯃꯇꯣꯝꯗ ꯐꯈꯤꯌꯦ ꯑꯗꯨꯗꯨꯒ ꯍꯟꯗꯛꯁꯦ ꯑꯃꯨꯛ ꯑꯃꯨꯛ ꯌꯥꯝ ꯀꯥꯎꯝꯜꯂꯛꯏ ꯀꯃꯥꯏꯅ ꯇꯧꯔꯤꯅꯣ ꯈꯪꯗꯦ꯫
ꯃꯁꯤ ꯌꯥꯝ ꯀꯧꯒꯜꯂꯛꯏꯁꯤ ꯅꯪ ꯇꯤꯀꯥ ꯑꯃ ꯊꯥꯗꯣꯛꯄ ꯗꯔꯀꯥꯔ ꯑꯣꯏꯔꯦ ꯅꯠꯇ꯭ꯔꯒꯅꯅ ꯑꯩꯈꯣꯏꯒꯤ ꯇꯨꯝꯃꯝꯗꯥꯏꯁꯤ ꯇꯨꯝꯃꯝꯗꯥꯏꯁꯤꯗ꯫ ꯌꯥꯝꯅ ꯄꯥꯎꯇꯥꯛ ꯄꯤꯔꯦ ꯍꯥꯏꯅꯗꯤ꯫ ꯈꯟꯒꯗ꯭ꯔꯥꯗꯤ ꯈꯪꯗꯦ ꯅꯪꯅ ꯑꯩꯈꯣꯏ ꯇꯨꯝꯃꯝꯗꯥꯏꯁꯤꯗ ꯁꯤꯗ ꯅꯪ ꯅꯥ ꯉꯥꯁꯥꯏ ꯑꯌꯨꯛ꯫ ꯇꯒꯤ ꯇꯧꯔꯨꯕ ꯃꯈꯩꯁꯤ ꯅꯪ ꯍꯦꯛ ꯅꯣꯉꯥ ꯟꯕꯗꯒꯤ ꯇꯧꯔꯛꯄ ꯃꯈꯩꯁꯤ ꯍꯦꯛꯇ ꯃꯤ ꯃꯤꯀ ꯎꯞ ꯊꯣꯛꯄꯒ ꯅꯪ ꯐꯣꯟ ꯍꯥꯟꯅ ꯌꯦꯡꯕ꯭ꯔꯥ ꯅꯠꯇ꯭ꯔꯒꯅꯅꯪ ꯂꯥꯏ ꯍꯥꯟꯅ ꯈꯨꯔꯨꯝꯕ꯭ꯔꯥ ꯀꯅꯥꯒꯨꯝꯕ ꯈꯔꯗꯤ ꯂꯥꯏ ꯍꯥꯟꯅ ꯈꯨꯔꯨꯝꯕꯁꯨ ꯂꯩ ꯅꯠꯇ꯭ꯔꯒꯅ ꯑꯩꯈꯣꯏ ꯍꯧꯖꯤꯛꯀꯥꯟꯗꯤ ꯐꯣꯟ ꯍꯥꯟꯅ ꯌꯦꯡꯅꯔꯦ ꯐꯣꯟꯁꯤꯗ ꯀꯔꯤ ꯌꯥꯎꯕꯅꯣ ꯈꯣꯠꯄꯅꯣ ꯍꯥꯏꯅ ꯅꯪꯅ ꯍꯦꯛ ꯍꯧꯒꯠꯂꯛꯄꯗꯒꯤ ꯇꯧꯔꯤꯕ ꯅꯪꯒꯤ ꯃꯊꯪ ꯃꯊꯪ ꯃꯊꯪ ꯅꯪꯅ ꯆꯤꯟꯌꯥ ꯁꯦꯡꯕ ꯃꯥꯏ ꯃꯤꯠ ꯁꯦꯡꯗꯣꯛꯄ ꯈꯣꯠꯄ ꯃꯊꯪ ꯃꯈꯩ ꯄꯨꯂꯞ ꯅꯤꯡꯁꯤꯡꯉꯣ ꯍꯥꯏꯌꯦ ꯑꯗꯨ ꯑꯣꯏꯇꯥꯔꯒꯗꯤ ꯅꯪꯁꯤ ꯍꯥꯏꯗꯤ ꯀꯥꯎꯕꯒꯤ ꯆꯥꯡꯁꯤ ꯌꯥꯝꯅ ꯈꯟꯊꯒꯅꯤꯅ ꯑꯗꯨꯃꯥꯏꯅ ꯍꯥꯏ
ꯍꯣꯏ ꯑꯗꯨꯕꯨꯗꯤ ꯑꯗꯨꯝ ꯅꯤꯡꯗꯤ ꯅꯤꯡꯁꯤꯡꯉ ꯉꯁꯤꯒꯤ ꯇꯧꯕ ꯊꯕꯛꯁꯦ ꯍꯧꯖꯤꯛ ꯐꯥꯎꯒꯤ ꯑꯣꯏꯅꯗꯤ ꯉꯁꯥꯏꯗꯒꯤꯩ ꯇꯧꯔꯛꯄꯗꯤ ꯅꯤꯡꯁꯤꯡꯉꯕꯀꯣ ꯑꯗꯣ ꯉꯔꯥꯡꯒꯤ ꯍꯥꯏꯔꯛꯑꯗꯤ ꯑꯃꯨꯛ ꯍꯥꯎꯕ ꯃꯥꯜꯂꯦ ꯑꯩꯅ ꯁꯨꯝ ꯈꯟꯕꯗ ꯍꯧꯖꯤꯛ ꯉꯔꯥꯡꯒꯤ ꯄꯣꯠꯁꯦ ꯄꯥꯛ ꯅꯤꯡꯁꯤꯡꯕ ꯉꯝꯗ꯭ꯔꯦꯕ ꯎꯝ
ꯍꯥꯏꯗꯤ ꯑꯉꯥꯡꯗꯤ ꯌꯥꯝꯅ ꯑꯣꯏꯔꯤꯕꯅꯤꯅ ꯍꯧꯖꯤꯛꯇꯤ ꯀꯥꯎꯕ ꯀꯥꯎ ꯍꯧꯖꯤꯛꯇꯒꯤ ꯀꯥꯎꯕ ꯍꯧꯔꯛꯑꯒꯗꯤ ꯍꯌꯦꯡ ꯊꯕꯛ ꯂꯣꯏ ꯁꯣꯏꯔꯅꯤ ꯇꯧꯔꯤꯁꯦ ꯑꯗꯨꯕꯨ ꯁꯨꯃꯥꯏꯅ ꯀꯥꯎꯂꯝꯝꯕ ꯃꯤ ꯃꯈꯩꯁꯤ ꯁꯦꯟ ꯊꯨꯝꯒꯤ ꯑꯩꯈꯣꯏ ꯄꯥꯊꯣꯛ ꯄꯥꯁꯤꯟꯗꯗꯤ ꯃꯣꯏꯁꯤ ꯌꯥꯝ ꯍꯩ ꯁꯤꯡꯕ ꯃꯤ ꯍꯥꯏꯗꯣ ꯑꯣꯏ ꯍꯥꯏ ꯍꯥꯏꯗꯤ ꯃꯣꯏꯁꯦ ꯈꯪꯗꯦ ꯀꯥꯎꯁꯤꯟꯅꯔꯤꯔ ꯀꯩꯗꯧꯔꯤꯔꯥ ꯍꯥꯏꯕꯗꯤ
ꯑ ꯁꯦꯟ ꯊꯨꯝꯗꯣ ꯄꯥꯔꯨꯗ꯭ꯔꯅꯤꯅ ꯍꯧꯖꯤꯛ ꯐꯥꯎꯒꯤ ꯑꯣꯏꯅꯗꯤ ꯈꯪꯗ꯭ꯔꯤꯕꯀꯣ ꯑꯗꯨꯅ ꯈꯪꯗꯦ ꯁꯦꯟ ꯄꯥꯕꯁꯦ ꯑꯩꯅ ꯄꯥꯗ꯭ꯔꯤꯕꯩꯔꯥ ꯈꯪꯗꯦꯅꯦ ꯑꯗꯨꯗꯨꯗꯤ ꯀꯩꯁꯨ ꯑꯩꯉꯣꯟꯗꯗꯤ ꯑꯗꯨꯒꯤ ꯄꯣꯠꯇꯨꯗꯤ ꯂꯩꯇ꯭ꯔꯤ ꯍꯥꯏꯕ ꯂꯩꯇ ꯠꯇ꯭ꯔꯤ ꯍꯧꯖꯤꯛ ꯐꯥꯎꯒꯤ ꯑꯣꯏꯅꯗꯤ ꯑꯦ ꯑꯗꯨ ꯁꯦꯟ ꯑꯗꯨꯝ ꯄꯥꯟꯅꯕ ꯍꯥꯏꯔꯒꯅꯦꯀꯣ ꯑꯩꯈꯣꯏꯅꯤꯅ ꯑꯩꯈꯣꯏꯁꯦ ꯐꯅꯌꯥꯝ ꯂꯥꯏꯔꯤꯛ ꯍꯩꯌꯦꯕ ꯑꯣꯏꯔꯦꯅ ꯈꯜꯂꯁꯦꯕꯀꯣ ꯑꯗꯣ ꯕꯖꯥꯔ ꯊꯣꯛꯄꯤ ꯑꯗꯨꯝ ꯏꯕꯣꯛꯍꯣꯏ ꯏꯃꯥꯍꯣꯏ ꯃꯌꯥꯝ ꯂꯩꯗꯅꯀꯣ ꯃꯣꯏ ꯃꯣꯏꯒ ꯑꯩꯈꯣꯏꯒꯅꯦ ꯌꯦꯡꯅꯔꯀꯥꯟꯗꯅꯦ ꯃꯣꯏꯅ ꯍꯦꯟꯅꯅꯦ ꯑꯩꯈꯣꯏꯒꯤ ꯀꯩ ꯍꯥꯏꯅꯤ ꯍꯟꯁꯥꯞ ꯈꯣꯠꯄꯁꯦ ꯊꯨꯕꯁꯦ ꯃꯣꯏꯗꯗꯤ ꯑꯗꯨꯝ ꯍꯦꯜꯂꯝꯃꯤꯀꯣ
ꯍꯦꯂꯤ ꯍꯦ ꯃꯣꯏ ꯀꯥꯏꯗꯒꯤ ꯄꯣꯠꯁꯤ ꯑꯩꯈꯣꯏꯅ ꯂꯨꯄꯥ ꯀꯩꯅꯣꯒꯤ ꯂꯧꯇꯥꯥꯔꯁꯨ ꯃꯌꯥꯝꯒꯤ ꯂꯧꯇꯥꯥꯔꯁꯨ ꯃꯣꯏꯗꯤ ꯄꯣꯠꯇꯨ ꯁꯠ ꯁꯠ ꯁꯠ ꯄꯥꯒ ꯁꯤꯅ ꯗꯣꯕꯥ ꯀꯨꯅꯤ ꯃꯌꯣꯝꯅꯤ ꯀꯨꯟꯊ꯭ꯔꯥꯒꯤ ꯃꯌꯣꯝꯅꯤ ꯍꯥꯏꯔꯒ ꯐꯠꯄꯨꯠ ꯐ ꯄꯥꯏꯈꯠꯂꯒ ꯃꯣꯏꯗꯤ ꯑꯗꯨꯝ ꯀꯩꯅꯣ ꯇꯧꯕ ꯐꯕ ꯃꯆꯤꯟꯁꯤ ꯀꯩꯅꯣ ꯇꯧꯕ ꯍꯩꯌꯦꯕ ꯑꯗꯨꯝ ꯃꯀꯣꯛꯁꯦ ꯑꯗꯨꯝ ꯍꯣꯠꯄ ꯉꯝꯃꯦꯕ ꯑꯗꯒꯤ ꯑꯩꯈꯣꯏ ꯒꯂꯥꯃꯥꯟ ꯗꯨꯀꯥꯟ ꯇꯧꯕ ꯀꯥꯏꯁꯦ ꯒ꯭ꯔꯣꯁꯔꯤ ꯗꯨꯀꯥꯟ ꯇꯧꯕ ꯃꯤ ꯃꯈꯩꯁꯤ ꯃꯣꯏꯁꯨꯅꯤ ꯐꯖꯅ ꯃꯣꯏ ꯃꯀꯣꯛꯁꯤ ꯌꯥꯡꯉꯤ ꯍꯥꯏꯇꯥꯔꯦ ꯃꯣꯏ ꯑꯪꯀꯜꯁꯦ ꯐꯥꯏꯐꯦꯠꯇꯤꯛ ꯊꯨꯏ ꯃꯣꯏ ꯆꯤꯀꯤ ꯑꯃꯝꯐꯥꯎ ꯆꯦꯟꯅꯗꯕꯅꯦ
ꯍꯣꯏ ꯆꯦꯟꯅꯗꯦ ꯑꯗꯨꯅ ꯉꯛꯏꯅꯦꯀꯣ ꯑꯗ ꯑꯩꯈꯣꯏ ꯄꯨꯕꯣꯛꯁꯦꯀꯣ ꯍꯩꯇꯦꯕ ꯌꯥꯔꯤꯁꯦ ꯄꯥꯛ ꯍꯩꯕ ꯂꯥꯏꯔꯤꯛ ꯍꯩꯇꯕ ꯃꯥꯁꯦ ꯂꯥꯏꯔꯤꯛ ꯃꯌꯦꯛ ꯁꯨꯡꯉ ꯍꯩꯔꯛꯇꯕ ꯎꯔꯛꯇꯕ ꯑꯣꯏꯗꯣꯏꯅꯦꯕ ꯃꯃꯤꯠꯇꯀꯣ ꯑꯗꯣ ꯍꯤꯟꯁꯥ ꯍꯣꯜꯂꯀꯥꯟꯗꯗꯤ ꯗꯨꯀꯥꯟꯒꯤ ꯀꯩꯒꯤ ꯁꯦꯟ ꯄꯥꯊꯣꯛ ꯄꯥꯁꯤꯟ ꯇꯧꯅꯔꯛꯀꯦ ꯀꯥꯟꯗꯗꯤꯅꯦꯀꯣ ꯃꯣꯏꯅ ꯍꯥꯟꯅ ꯑꯪꯀꯁꯦ ꯁꯠ ꯁꯠ ꯁꯠ ꯍꯣꯠꯇꯣꯔꯛꯈꯤꯕꯗꯣ ꯑꯩꯈꯣꯏꯒꯁꯦ ꯌꯥꯝ ꯇꯞ ꯐꯧꯕꯗꯣ ꯑꯗꯨꯃꯥꯏꯅ ꯇꯧꯋꯦ ꯍꯥꯏꯕ
ꯃꯥꯅꯤ ꯆꯞ ꯃꯥꯟꯅꯩ ꯑꯩꯈꯣꯏꯁꯨ ꯚꯨꯕꯣ ꯑꯃ ꯂꯩ ꯃꯥꯁꯤꯦ ꯉꯥ ꯌꯣꯟꯕꯥ ꯉꯥ ꯂꯂꯣꯟꯕ ꯑꯣꯏꯌꯦ ꯑꯗꯣ ꯃꯥꯁꯦ ꯑꯩꯈꯣꯏꯒꯤ ꯃꯃꯤꯡ ꯃꯃꯤꯡ ꯏꯕꯁꯤ ꯐꯥꯎꯕ ꯃꯃꯤꯡ ꯏꯕꯁꯤ ꯈꯛꯒꯤ ꯇꯉꯥꯏ ꯐꯗꯅ ꯃꯥꯁꯦ ꯑꯩꯈꯣꯏꯒꯤ ꯃꯃꯤꯡ ꯏꯕꯁꯤꯗꯤ ꯇꯝꯃꯦ ꯑꯩꯈꯣꯏꯅ ꯑꯗꯨꯒ ꯃꯃꯤꯡ ꯏꯕꯁꯤꯗꯩ ꯍꯦꯟꯅ ꯃꯥꯁꯤꯦ ꯑꯇꯣꯞꯄ ꯍꯩꯇꯦꯕꯀꯣ ꯕꯥꯔꯇꯣꯟ ꯄꯥꯕ ꯈꯕꯔ ꯄꯥꯕ ꯑꯥꯎ ꯍꯩꯇꯦꯕꯀꯣ ꯑꯗꯨꯕꯨ ꯃꯥꯏ ꯉꯥ ꯌꯣꯟꯕꯗꯗꯤ ꯃꯥ ꯄꯨꯔꯥ ꯃꯆꯤꯟꯁꯤ ꯕ꯭ꯔꯦꯡ ꯕ꯭ꯔꯦꯡ ꯕ꯭ꯔꯦꯡ ꯈꯞꯄꯤ ꯃꯥꯒꯤ ꯍꯤꯡꯁꯥ ꯄꯥꯕꯗꯗꯤ ꯑꯗꯨꯅ ꯃꯣꯏꯁꯤ ꯈꯪꯗꯦ ꯀꯃꯥꯏꯅ ꯇꯧꯕꯅꯣ ꯑꯍꯟ ꯃꯈꯩꯁꯤꯁꯨ ꯃꯣꯏ ꯄꯤꯊꯣꯂꯛꯄ ꯑꯃ ꯍꯥꯏꯗꯣꯔꯔꯅ ꯅꯠꯇ꯭ꯔꯒꯅ ꯃꯣꯏꯒꯤ ꯃꯇꯤꯛ ꯃꯒꯨꯟ ꯍꯥꯏꯗꯣꯏꯔꯥ ꯑꯗꯨꯃꯥꯏꯅ ꯃꯣꯏꯁ ꯈꯔꯗꯤ ꯂꯩ ꯆꯨꯝꯃꯤ ꯅꯪꯅ ꯍꯥꯏꯕꯗꯣ ꯌꯥꯝꯅ ꯑꯗꯨꯕꯨ ꯑꯩꯈꯣꯏꯗꯤ ꯈꯪꯗꯦ ꯃꯣꯏꯒꯤ ꯃꯇꯝ ꯌꯧꯔꯀꯥꯟꯗ ꯀꯔꯤ ꯑꯣꯏꯗ ꯇꯣꯏꯅꯣ
ꯈꯪꯗꯦ ꯑꯩꯈꯣꯏꯁꯨ ꯕꯖꯥꯔ ꯊꯣꯛꯍꯧꯔꯗꯤ ꯑꯗꯨꯒꯨꯝꯕ ꯍꯥꯏꯗꯤ ꯄꯣꯠ ꯌꯣꯟꯕꯗꯣ ꯌꯣꯜꯍꯧꯔꯗꯤ ꯑꯗꯨꯁꯨ ꯑꯗꯨꯝ ꯍꯩꯔꯛꯇꯣꯏꯅꯦ ꯍꯧꯖꯤꯛꯇꯤ ꯍꯧꯅ ꯄꯣꯠ ꯌꯣꯟꯕꯗ ꯑꯗꯨꯃꯥꯏꯅ ꯍꯤꯟꯁꯥꯛ ꯄꯥꯕ ꯍꯩꯔꯗꯤ ꯍꯌꯦꯡ ꯋꯥꯏ ꯑꯍꯟꯒ ꯑꯣꯏꯔꯗꯤꯀꯣ ꯑꯩꯈꯣꯏꯅ ꯍꯦꯟꯅ ꯃꯩ ꯆꯠꯇꯣꯏꯅꯦ
ꯃꯥꯅꯤ ꯑꯗꯨꯗꯤ ꯂꯥꯏꯛꯁꯤ ꯇꯕꯁꯤ ꯊꯣꯛꯊꯣꯛꯑꯒ ꯍꯥ ꯑꯄꯥꯕ ꯗꯨꯀꯥꯟ ꯐꯝꯕ ꯑꯣꯏꯅ ꯌꯥꯎꯕꯅ ꯐꯗꯧ ꯃꯥꯜꯂꯦꯅ ꯈꯜꯂꯦ ꯅꯪꯒꯤ ꯅꯣꯏꯗꯤ ꯗꯨꯀꯥꯟꯁꯨ ꯂꯩꯕ ꯑꯣꯏꯇꯥꯥꯔꯒꯗꯤ ꯑꯗꯨꯗ ꯐꯠ ꯌꯥꯎꯁꯤꯜꯂꯣ
ꯌꯥꯎꯁꯜꯂꯤꯅꯦ ꯍꯥꯏꯐꯦꯠ ꯍꯥꯏꯐꯦꯠ ꯑꯗꯨ ꯑꯣꯏꯔꯁꯨ ꯎꯝ ꯍꯦꯟꯅ ꯑꯩꯁꯨ ꯏ ꯊꯣꯛꯣꯛ ꯂꯩꯕꯅꯤꯅꯀꯣ ꯍꯦꯟꯅ ꯃꯗꯕꯤꯗꯣ ꯑꯗꯨꯗꯣ ꯑꯣꯏꯌꯦꯕ
ꯑꯦ ꯑꯩꯈꯣꯏꯗꯤ ꯐꯕꯕꯨ ꯐꯅꯤ ꯍꯥꯏꯔꯗꯤ ꯏꯁꯥ ꯊꯕꯛꯇꯨ ꯍꯨꯟꯗꯣꯛꯑꯒ ꯀꯣꯛ ꯑꯗꯣ ꯋꯥꯚꯕꯔꯨꯛꯀꯒꯦꯎꯗꯦ ꯑꯦꯍ ꯅꯣꯏ ꯃꯤ ꯋꯥꯠꯂꯁꯨ ꯍꯥꯏꯔꯛꯑꯣ ꯑꯩ ꯑꯗꯨꯝ ꯂꯥꯛꯁꯤꯟꯒꯦ ꯑꯗꯨꯝ ꯃꯇꯦꯡ ꯄꯥꯡꯉꯒꯦ ꯑꯗꯨꯕꯨ ꯀ꯭ꯋꯥ ꯇꯞꯄꯗ ꯑꯣꯏꯔꯁꯨ ꯀꯥꯟꯅꯅꯤꯀꯣ ꯋꯥ ꯇꯞꯄꯁꯦ ꯍꯩꯕꯨꯗꯤ ꯍꯩꯇꯦ
ꯀ꯭ ꯇꯞꯄꯁꯦꯀꯣ ꯆꯥꯗꯕ ꯃꯤꯅ ꯇꯞꯄꯗꯤ ꯑꯗꯨ ꯍꯥꯎꯇꯦ ꯍꯥꯏꯕꯅꯤꯀꯣ
ꯑꯗꯨ ꯀ꯭ꯋꯥꯁꯤ ꯀꯨꯡ ꯀ꯭ꯋꯥꯕꯨꯗꯤ ꯆꯥꯏ ꯑꯇꯣꯞꯄꯗꯤ ꯆꯥꯗꯦ ꯀꯨꯡꯀ꯭ꯋꯥ ꯇꯞꯄ ꯍꯥꯎꯔꯗꯤ ꯌꯥꯔꯦ ꯀꯩꯅꯣ
ꯑꯗꯨꯗꯤ ꯍꯥꯎꯔꯔꯣꯏ ꯑꯗꯨꯝ ꯂꯩꯗꯅ ꯑꯇꯣꯞꯄ ꯍꯤꯗꯥꯛ ꯃꯅꯥ ꯍꯥꯞꯄ ꯄꯣꯠꯇꯣ ꯑꯗꯨꯗꯨꯒꯤ ꯋꯥꯔꯤꯅꯤ ꯑꯩꯁꯨ ꯈꯪꯗꯦꯗ ꯃꯨꯟꯅꯗꯤ ꯃꯣꯏ ꯑꯗꯨꯃꯥꯏꯅ ꯍꯥꯏꯕꯩ ꯋꯥꯅꯤ ꯍꯣꯏ ꯑꯗꯨꯑꯣꯏꯁꯦ ꯊꯝꯃꯒꯦ ꯑꯃꯨꯛ ꯀꯣꯟꯅ ꯁꯥꯟꯅꯔꯁꯦ
ꯊꯝꯃꯣ ꯊꯝꯃꯣ